ꯇꯥꯏ ꯇꯥꯏ
ꯑꯁ ꯀꯩꯗꯧꯔꯤꯒꯦ
ꯅꯣꯛꯀꯦ ꯇꯧꯔꯤꯌꯦꯦ
ꯌꯦ ꯅꯣ ꯑꯗꯨꯗꯤ
ꯆꯥꯛ ꯆꯥꯔꯕ
ꯆꯥꯔꯦ ꯍꯧꯖꯤꯛ ꯆꯥꯕ ꯂꯣꯏꯔ ꯂꯩꯔꯤ
ꯀꯖꯅꯣ
ꯍꯝ
ꯀꯩ ꯌꯦꯟꯖꯥꯡꯅꯣ
ꯍꯋꯥꯏ ꯊꯣꯡꯕꯅꯦ
ꯍꯥꯕ꯭ꯔꯣ ꯍ ꯍꯥꯏ ꯊꯝꯕꯣ
ꯍꯋꯦ
ꯀꯃꯃꯛ ꯍꯥꯎꯒꯦ
ꯑ ꯇꯦꯟ ꯄꯔꯁꯦꯟ ꯇꯨ ꯄꯔꯁꯦꯟ
ꯀꯩ ꯌꯦꯟꯁꯥꯡ ꯆꯥꯔꯒꯦ
ꯑꯁ ꯊꯉꯗꯔꯤꯌꯦꯦ ꯊꯣꯡꯕ ꯇꯟꯕ ꯍꯤꯞꯄꯒ ꯂꯩ
ꯀꯩꯅꯣ ꯌꯥꯝ ꯊꯦꯡꯉꯤꯅ ꯀꯩꯗꯧꯉꯩ ꯆꯥꯒꯦ ꯍꯥꯏꯅꯣ
ꯄꯨꯡ ꯑꯃ ꯄꯨꯡ ꯑꯅꯤ ꯃꯦ ꯕꯤ ꯂꯥꯏꯛ ꯄꯨꯡ ꯕꯥꯔꯣ ꯑꯏꯥꯏ ꯆꯥꯒꯅꯤ
ꯍꯡ ꯃꯟꯈ꯭ꯔꯦ ꯅꯪꯒꯤꯗꯗꯤ
ꯑꯗꯨꯝ ꯊꯦꯡꯉꯒ ꯆꯥꯕꯅꯦ ꯑꯩꯈꯣꯏꯗꯤ ꯊꯦꯡꯅ ꯊꯦꯡꯅ ꯆꯥꯕ ꯊꯦꯡꯅ ꯊꯦꯡꯅ ꯍꯧꯒꯠꯄ
ꯑꯋꯥꯠꯄꯗꯨꯗꯤ ꯑꯗꯨꯗꯤ ꯄꯨꯡ ꯕꯥꯔꯣ ꯑꯃꯗ ꯍꯧꯒꯠꯂꯝꯃꯅꯤ
ꯄꯨꯡ ꯂꯁ ꯍꯧꯒꯠꯄꯗꯤ ꯉꯟꯅ ꯍꯧꯒꯠꯄꯅꯦ ꯑꯃꯨꯛꯀ ꯄꯨꯡ ꯇꯔꯦꯠ ꯅꯤꯄꯜ ꯑꯗꯥꯏ ꯍꯧꯋꯥꯒꯠꯄꯅꯦ
ꯎꯝ
ꯌꯥꯕ꯭ꯔꯥ
ꯑꯩꯕꯥꯥꯎ ꯑꯥꯎ ꯑꯗꯨꯗꯤ ꯄꯨꯡ ꯅꯤꯄꯥꯜ ꯃꯥꯄꯜꯗ ꯍꯧꯒꯠꯂꯦ
ꯄꯨꯡ ꯀꯌꯥ ꯇꯝꯕ ꯑꯗꯨꯒ
ꯕꯥꯔꯣ ꯑꯃ ꯌꯥꯝ ꯇꯨꯝꯃꯦ ꯑꯩꯗꯤ
ꯌꯥꯝ ꯇꯧꯏꯤꯀꯣ ꯃꯤꯗꯤ
ꯍꯥꯏꯗꯤ ꯇꯨꯝꯅꯤꯡꯗꯕ ꯍꯥꯏꯇꯥꯔꯦ
ꯀꯩꯒꯤ ꯇꯨꯝꯅꯤꯡꯗꯕ
ꯇꯨꯝꯅꯤꯡꯗꯕꯗꯨꯕꯨ ꯀꯔꯤ ꯀꯃꯥꯏꯅ ꯍꯥꯏꯗꯣꯏꯅꯣ ꯃꯤꯠꯇ ꯑꯩꯒꯤ ꯃꯤꯠꯅ ꯍꯥꯏꯌꯣ ꯃꯤꯠꯇ ꯍꯥꯏꯌꯣꯕ
ꯑ
ꯑꯗꯣ
ꯑ
ꯅꯪꯗꯤ ꯀꯩꯗꯧꯔꯤꯒꯦ ꯍꯧꯖꯤꯛ
ꯑꯩꯁꯦ ꯍꯧꯖꯤꯛꯁꯦ ꯈꯪꯅꯤꯡꯕ꯭ꯔꯥ
ꯈꯪꯅꯤꯡꯉꯦ
ꯁꯤꯂꯤꯡ ꯁꯤꯂꯤꯡꯗ ꯌꯦꯡꯉꯒ ꯍꯤꯞꯄꯒ ꯂꯩ
ꯑꯁ ꯑꯗꯨꯗꯤ ꯑꯩꯁꯨ ꯌꯦꯡꯉꯒꯦ ꯅꯪ ꯌꯦꯡꯉꯕꯅꯤꯅ
ꯑ
ꯅꯨꯡꯉꯥꯏꯔꯤꯕ꯭ꯔꯣ ꯅꯪꯕꯣ
ꯅꯨꯡꯉꯥꯏꯔꯦ ꯅꯨꯡꯉꯥꯏꯔꯦ ꯌꯥꯝ ꯅꯨꯡꯉꯥꯏꯔꯦ
ꯑꯩꯁꯨ ꯑꯁ ꯆꯥꯛ ꯆꯥꯕ ꯂꯣꯏꯕꯗ ꯉꯥꯏꯔꯦ ꯍꯤꯞꯅꯤꯡꯗꯦꯅꯦ ꯍꯩꯄꯨꯗꯤ ꯍꯤꯞꯅꯤꯡꯉꯦ ꯋꯥꯔꯦ ꯑ
ꯆꯥꯛ ꯆ ꯑꯥ ꯑ ꯆꯥꯕ ꯍꯦꯛꯛꯇꯣꯛꯑꯒ ꯍꯤꯞꯄꯗꯣ ꯅꯨꯡꯉꯥꯏꯕꯅꯦ
ꯑꯁ ꯄꯨ ꯑꯩꯗꯣ ꯍꯧꯖꯤꯛ ꯆꯥꯛ ꯌꯥꯝ ꯆꯥꯕ ꯑꯗꯨꯒꯤ ꯅꯨꯡꯉꯥꯏꯇꯕ
ꯍꯣꯏ ꯑꯗꯨꯗꯣ ꯍꯤꯞꯄꯣꯕ ꯌꯥꯝ ꯅꯨꯡꯉꯥꯏꯕꯅꯦꯕ
ꯎꯝ
ꯀꯅꯥ ꯀꯅꯥ ꯂꯩꯒ
ꯍꯧꯖꯤꯛꯇꯤ ꯊꯟꯗ ꯂꯩꯗ
ꯎꯝ ꯎ ꯊꯕꯛꯇꯤ ꯀꯍ ꯇꯧꯒꯦ ꯅꯨꯡꯉꯥꯏꯕ꯭ꯔꯣ
ꯑꯥꯎ ꯅꯨꯡꯉꯥꯏ ꯅꯨꯡꯉꯥꯏꯕ꯭ꯔꯥ ꯅꯨꯡꯉꯥꯏꯇꯕ꯭ꯔꯥ ꯑꯗꯨꯝ ꯅꯨꯡꯉꯥꯏ ꯍꯥꯏꯇꯥꯔꯦ
ꯁꯥꯗ꯭ꯔꯣ
ꯁꯥꯗꯗ
ꯋꯦꯗꯔ ꯅꯨꯡꯉꯥꯏꯕꯅꯦ ꯅꯣꯏ ꯑꯩꯈꯣꯏꯗꯤ ꯁꯥꯏ
ꯑꯗꯨꯒꯤ ꯑꯩ ꯃꯨꯁꯜꯂꯦ
ꯂꯩꯀꯤ ꯑꯣꯜꯂꯦ ꯑꯩ
ꯍꯥꯟꯅꯗꯤ ꯌꯥꯝ ꯍꯥꯟꯅꯗꯤ ꯌꯥꯝ ꯉꯧꯔꯝꯕꯅꯦꯕ
ꯎꯝ ꯍꯥꯟꯅꯗꯤ ꯌꯥꯝꯅꯗꯤ ꯉꯧꯕꯃꯛꯇꯤ ꯅꯠꯇꯕ ꯅꯪ ꯑꯗꯨꯃꯥꯏꯅꯗꯤ ꯉꯧꯗꯦꯕꯀꯣ ꯑ
ꯑꯩꯗꯤ ꯉꯥꯎꯗꯍꯦ ꯑꯩꯗꯤ ꯑ ꯃꯨꯕꯗꯣ ꯌꯥꯝ ꯃꯨꯃꯟꯕꯒꯤ ꯂꯪꯇ꯭ꯔꯤꯛ ꯃꯨꯕꯅ ꯍꯥꯏꯗꯤ
ꯅꯪꯒꯤ ꯀꯨꯆꯨꯗꯨꯣ ꯄꯥꯝꯃꯦ
ꯂꯧꯒꯦꯔꯥ
ꯄꯕꯤꯌꯣ ꯂꯧꯕ ꯌꯥ ꯑꯗꯨꯅꯥꯟ
ꯍꯟꯗꯛ ꯈ꯭ꯔꯤꯁꯃꯥꯁ ꯑꯣꯏꯅ ꯂꯧꯔ
ꯄꯤꯕꯁꯨ ꯌꯥꯁꯨ ꯌꯥꯔ ꯅꯪꯅ ꯄꯤꯅꯤꯡꯉꯦ ꯍꯥꯏꯔꯁꯨ ꯌꯥꯗ꯭ꯔꯦ
ꯌꯥꯕꯅꯦ ꯈꯔ ꯂꯧꯊꯣꯛꯑꯒ ꯄꯤꯒ꯭ꯔꯦ
ꯅꯪꯒꯤ ꯏꯁꯀꯤꯟꯗꯣ ꯌꯥꯝ ꯐꯖꯕꯅꯦ
ꯍꯦꯝꯐꯖꯕꯣꯔ
ꯎꯝ ꯌꯥꯝ ꯐꯖꯩ
ꯏꯀꯥꯏꯍꯦ
ꯑꯩꯗꯤ ꯃꯤꯡꯁꯦꯟꯐꯥꯎ ꯌꯦꯡꯅꯤꯡꯗ꯭ꯔꯦꯗ ꯍꯟꯗꯛꯀꯦ ꯅꯣꯡꯃꯟꯗꯅ
ꯑꯩꯈꯣꯏꯗꯤ ꯌꯦꯡꯗꯦꯗ ꯑꯗꯨꯒꯨꯝꯕꯗꯣ
ꯍꯥꯏꯇꯥꯔꯅꯤ ꯇꯨꯝꯃꯅꯤ ꯑꯣꯒꯅꯤ ꯆꯥꯔꯅꯤ ꯊꯛꯑꯅꯤ ꯊꯕ ꯆꯜꯂꯅꯤ ꯂꯣꯏꯔꯦ
ꯑꯣ
ꯎꯝ
ꯑꯗꯨ
ꯀꯩꯅꯣ ꯆ ꯅꯪ ꯊꯣꯡꯗꯣꯏꯔꯣ
ꯌꯦꯁ ꯊꯣꯡꯕꯤꯅꯤ
ꯊꯣꯡꯗꯜꯂ ꯆꯥꯔꯣꯅ ꯀꯩꯅꯣ
ꯈꯔ ꯂꯩꯔꯒ ꯊꯣꯡꯒꯦ ꯍꯌꯦꯡꯒꯤꯁꯨ ꯍꯌꯦꯡꯒꯤꯁꯨ ꯄꯨꯟꯅ
ꯑꯁ ꯇꯟꯕꯩꯁꯥꯗ
ꯇꯟꯕꯩ ꯅꯠꯇꯦ ꯍꯣꯏ ꯇꯥꯟꯕꯥ ꯍꯩ ꯇꯥꯛꯦꯗ
ꯍ ꯇꯅꯤꯡꯗꯦ
ꯆꯞ ꯃꯥꯟꯅꯩꯗꯅ ꯍꯌꯦꯡ ꯍꯌꯦꯡ ꯄꯨꯡ ꯇꯔꯦꯠ ꯅꯤꯄꯜꯗ ꯍꯧꯒꯠꯂꯒ ꯑꯃꯨꯛꯀ ꯆꯥꯒꯅꯤ ꯍꯧꯖꯤꯀꯣꯏ ꯇꯔꯥꯃꯥꯊꯣꯏ ꯕꯣꯔꯣꯛ ꯑꯗꯨꯃꯛ ꯆꯥꯅꯤ ꯆꯞ ꯃꯥꯟꯅꯗꯔꯣ ꯖꯁ ꯇꯨꯝ ꯀꯨꯒꯦꯞꯁ
ꯎꯝ ꯑ ꯏꯃꯅꯦ
ꯅꯣꯏꯗꯤ ꯅꯣꯏꯅ ꯊꯣꯡꯕ꯭ꯔꯣ ꯀꯗꯅ ꯊꯣꯡꯒ
ꯑꯩꯈꯣꯏꯅ ꯊꯣꯡꯗꯦ ꯃꯤꯅ ꯊꯣꯡꯗꯦ
ꯑ ꯁꯤꯒꯤ ꯅꯨꯡꯉꯥꯏꯕ ꯍꯥꯏꯁꯦ
ꯑꯁ ꯏꯊꯟꯇ ꯏꯁꯥꯅ ꯊꯣꯡꯒꯦꯅ ꯇꯧꯕꯅꯦꯕ ꯑꯗꯨꯣ ꯊꯕꯛ ꯌꯥꯝꯃꯟꯗꯅꯅ ꯊꯣꯡꯕ ꯁꯪꯗ꯭ꯔꯦ
ꯁꯪꯗꯤ ꯁꯦꯝꯕ ꯁꯪꯗꯕ꯭ꯔꯣ
ꯆꯪꯂꯤꯑ ꯑꯁꯤ ꯑꯁꯤ ꯊꯕꯛ ꯇꯧꯔꯤꯁꯦ ꯌꯦꯡꯉꯣ ꯁꯪꯕ꯭ꯔꯣꯅꯦ ꯁꯤꯕꯣ ꯆꯥꯛ ꯏꯟꯁꯥꯡ ꯊꯣꯡꯉ ꯐꯣꯟ ꯄꯥꯏꯔꯒ ꯇꯧꯕꯤꯕ ꯌꯥꯗꯦ
ꯍꯦꯛ ꯊꯣꯡꯕꯗ ꯈꯔ ꯌꯥꯝꯃꯒ ꯌꯥꯝꯅ ꯊꯣꯡꯉꯣ ꯑꯗꯨꯒ ꯐ꯭ꯔꯤꯖꯇ ꯊꯝꯃꯣ ꯑꯗꯨꯒ
ꯁꯍꯔ ꯂꯥꯛ ꯑꯃꯨ ꯀ ꯆ
ꯑꯩꯗꯤ ꯐ꯭ꯔꯦꯁ ꯑꯣꯏꯅ ꯆꯥꯅꯤꯡꯕ ꯏꯟꯁꯥꯡ ꯑꯍꯥꯎꯕ ꯅꯠꯇ꯭ꯔꯗꯤ ꯄ꯭ꯔꯦꯁ ꯅꯠꯇꯕꯗꯤ ꯆꯥꯅꯤꯡꯗꯦ
ꯍꯥꯎꯕꯗꯤ ꯍꯥꯎꯋꯦ ꯉꯥꯔꯤ ꯂꯩꯇꯦ ꯉꯥꯔꯤ ꯂꯣꯏ ꯇꯦ
ꯉꯔꯤ ꯌꯥꯝ ꯆꯥꯅꯤꯡꯕ꯭ꯔꯥ
ꯒꯥꯔꯤ ꯆꯅꯤꯡꯒꯦ
ꯍꯣꯏ ꯌꯥꯝ ꯇꯣꯏꯅ ꯆꯥꯕꯁꯨ ꯊꯥꯎꯗꯕꯅꯦ
ꯎꯝ ꯃꯔꯛ ꯃꯔꯛꯇ ꯀꯣ
ꯎ ꯑꯣꯃꯦꯠꯇꯣꯒꯨꯝꯕ ꯀꯩ ꯀꯩꯅꯣ ꯆꯥꯔꯗꯤ ꯑꯕꯅꯦ
ꯎꯝ
ꯅꯣꯏꯗꯤ ꯕꯤꯠꯁꯀꯨꯝꯕ ꯀꯩꯅꯣ ꯀꯣꯏꯕ ꯆꯠꯇ꯭ꯔꯣ
ꯁꯅꯦꯗ ꯀꯥꯏ ꯊ
ꯆꯠꯂꯨ ꯀꯩꯅꯣ ꯐꯥꯗꯣ
ꯈꯔ ꯄꯩꯁꯥ ꯈꯔ ꯂꯩꯔꯀꯥꯟꯗ ꯍꯟꯗꯛꯇꯤ ꯉꯝꯗ꯭ꯔꯦ
ꯅꯛꯇ꯭ꯔ
ꯅꯠꯇ ꯑ ꯀꯃꯥꯏꯅ ꯇꯧꯒꯦ ꯆꯠꯂꯗꯤ ꯎ ꯎꯝ ꯅꯨꯃꯤꯠ ꯑꯍꯨꯝ ꯃꯔꯤꯒꯨꯝꯕ ꯆꯠꯇꯗꯤ ꯌꯥꯔꯣꯏ ꯀꯅꯥ ꯀꯅꯥꯒ ꯆꯠꯇꯣꯏꯅꯣꯗ ꯑꯩ ꯏꯊꯟꯇ ꯆꯠꯄ ꯍꯩꯇꯦ
ꯊꯟꯂꯣ ꯅ ꯊꯟꯗꯣ ꯑꯣꯏꯁꯨ ꯍꯥꯎ
ꯑꯦꯁ ꯀꯅꯥꯅ ꯐꯣꯇꯣ ꯀꯥꯞꯄꯤꯗꯣꯏꯕ
ꯁꯦꯜꯐꯤ ꯂꯧꯔ ꯀꯩꯅꯣ ꯅꯠꯇ꯭ꯔꯒꯅ ꯃꯇꯤꯛ ꯄꯥꯏꯔꯒ ꯆꯠꯂꯣ
ꯏꯁꯇꯤꯛ ꯄꯥꯏꯔꯁꯨ ꯌꯥꯔ
ꯃꯤꯉꯣꯟ ꯗꯀꯥ ꯜꯂꯣ
ꯃꯤꯉꯣꯟꯗ ꯀꯥꯍꯟꯕꯗ ꯑꯩꯅ ꯄꯥꯝꯕ ꯏꯟꯁꯇꯥꯗ ꯌꯧ꯭ꯔꯥ
ꯌꯣꯒꯗꯕ
ꯌꯧꯔꯔꯣꯏꯕ
ꯑꯆꯥ
ꯍꯥꯏ ꯑꯩꯈꯣꯏꯗꯤ ꯆꯦꯠ ꯆꯦꯠ ꯑꯃ ꯑꯅꯤꯗꯨꯅ ꯌꯥꯗꯦꯕ ꯑꯩꯈꯣꯏꯗꯤ
ꯎ
ꯆ ꯆ ꯆ ꯆ ꯆ ꯆꯔꯤ ꯊꯥꯎꯖꯟ ꯑꯗꯨꯒꯤ ꯆꯞ ꯃꯥꯟꯅꯔꯁꯨ ꯑꯗꯨꯒꯤ ꯃꯇꯨꯡꯗꯁꯨ ꯊꯤꯗꯣꯏꯅꯦ ꯀꯔꯝꯕꯅ
ꯆꯠꯂꯣ ꯆꯠꯂꯣ ꯅꯣꯡꯐꯗ ꯆꯂꯣ
ꯎꯝ
ꯅꯨꯡꯉꯥꯏꯊꯣꯛꯑ ꯀꯩꯅꯣ
ꯎꯝꯥꯏ ꯊꯀꯦ
ꯒꯥꯔꯤꯅ ꯆꯠꯄ꯭ꯔꯣ ꯈꯣꯡꯅ ꯆꯠꯄ꯭ꯔꯣ ꯈꯣꯡꯅ ꯆꯠꯄꯁꯨ ꯌꯥꯔꯝꯕꯅꯤꯗ
ꯈꯣꯏꯗ꯭ꯔꯣ
ꯑꯣ
ꯐꯅ ꯆꯂꯗꯤ ꯁꯤꯒꯅꯦ ꯇꯦ ꯃꯦꯠꯇ꯭ꯔꯣꯗ ꯁꯠꯇ꯭ꯔꯗꯤ ꯀꯗꯥꯏꯗ ꯆꯂ
ꯑ ꯃꯦꯇꯔꯣ ꯁꯦ ꯑꯍꯥꯟꯕ ꯇꯣꯡꯕꯗꯗꯤ ꯈꯔ ꯅꯨꯡꯉꯥꯏꯀꯣ ꯑꯗꯨꯝ ꯅꯨꯡꯇꯤ ꯇꯣꯡꯉꯗꯤ ꯀꯟꯕꯅꯦ ꯃꯅꯝꯗ ꯒꯥꯔꯤꯗꯒꯤ ꯍꯦꯟꯅꯗꯤ ꯌꯥꯝ ꯀꯣꯝꯕꯗꯤ ꯀꯣꯝꯃꯦꯗ
ꯊꯨꯕꯅꯤꯅ ꯐꯔꯦ ꯑꯗꯨꯅ
ꯎ ꯃꯣꯏꯗꯤ ꯃꯊꯛꯇ ꯇꯧꯕꯅꯤꯅ
ꯎꯝ ꯆ꯭ꯔꯦꯟ ꯌꯧꯔꯦ
ꯎꯝ ꯅꯣꯏ ꯍꯥꯟꯅꯒꯤ
ꯅꯪꯅ ꯍꯧꯖꯤꯛ ꯐꯥꯎ ꯆꯥ ꯊꯣꯡꯗ꯭ꯔꯤꯁꯤ ꯑꯩꯗꯤ ꯉꯥꯛꯑꯅꯀꯣ
ꯌꯥꯝ ꯉꯛꯄ꯭ꯔꯣ ꯏꯊꯪ ꯂꯩꯀꯩ ꯌꯦꯟꯖꯥꯡ ꯊꯣꯡꯁꯦ
ꯑꯥ
ꯀꯩ ꯌꯦꯟꯁꯥꯡ ꯊꯣꯡꯁꯤꯅ ꯈꯪꯗꯦꯕ
ꯍꯪꯒꯥ ꯑꯝ ꯆꯄ ꯇꯧ ꯆꯂ
ꯇꯥꯥꯡ ꯏꯅꯦꯅꯤ ꯍꯪꯒꯥꯝ ꯑꯩꯈꯣꯏꯗ ꯂꯨꯄꯥ ꯑꯩꯈꯣꯏꯗ ꯂꯨꯄꯥ ꯀꯨꯟ ꯂꯨꯄꯥ ꯀꯨꯟꯒꯤ ꯕꯟꯗꯜꯗꯨꯅ ꯆꯥꯎꯕꯅꯦ ꯁꯤꯗ ꯌꯥꯡꯈꯩ ꯄꯤꯕꯗ
ꯎꯝ
ꯑꯗꯨꯁꯨ ꯍꯥꯎꯇꯕꯅꯦ ꯈꯥꯕꯒꯨꯝꯕꯁꯨ ꯌꯥꯝꯕꯅ
ꯎꯝ ꯍꯥꯎꯗꯣ ꯃꯥꯅꯤ ꯃ
ꯏꯁꯥꯕꯨꯗꯤ ꯆꯥꯅꯤꯡꯕ